ꯍꯜꯂꯣ ꯍꯜꯂꯣ ꯕꯣꯏꯁ ꯌꯥꯝ ꯇꯞꯄꯦ ꯅꯪꯒꯤ
ꯅꯪ ꯐꯨꯜ ꯂꯩꯈꯠꯂꯣꯅ
ꯐꯨꯜꯗꯅꯦ ꯂꯩ ꯈꯠ ꯂꯤꯁꯦ
ꯇꯥꯗꯕ꯭ꯔꯣ
ꯇꯞ ꯇꯥꯗꯤ ꯇꯥꯏꯌꯦꯕꯀꯣ ꯌꯥꯝ ꯇꯞꯄꯦ ꯍꯥꯏꯕ
ꯅꯪꯒꯤꯗꯣ ꯀꯩꯅꯣ ꯇꯧꯋꯦ ꯑꯍꯥꯟꯕꯗ ꯌꯥꯔꯝꯗꯤꯌꯦ
ꯑꯥ ꯑꯩꯖꯨ ꯅꯪꯉꯣꯟꯗ ꯑꯍꯨꯝꯂꯛꯅꯦ ꯇ꯭ꯔꯥꯏ ꯇꯧꯔꯤꯗꯣ
ꯑꯣ
ꯎꯝ
ꯀꯩꯒꯤꯔꯥ ꯅꯪ ꯄꯣ ꯑꯗꯨꯏ ꯄ꯭ꯔꯣꯕ꯭ꯂꯦꯝꯗꯨꯗꯤ
ꯈꯪꯗꯦꯕꯣ ꯀꯩꯅꯣꯝ ꯈꯇꯪ ꯑꯥ ꯃꯤ ꯑꯃꯈꯇꯪꯇ ꯌꯥꯏꯌꯦꯕꯣ ꯑꯇꯩ ꯑꯝꯇ ꯀꯣꯜ ꯇꯧ ꯌꯥꯗꯦ ꯑꯩꯅ ꯀꯔꯤ ꯇꯧꯔꯕꯅꯣ ꯈꯪꯗꯦ
ꯅꯪ ꯀ꯭ꯌꯥ ꯂꯣꯏꯔꯒꯦ
ꯑꯁ ꯀ꯭ꯔꯤꯁꯤꯞꯀꯤꯗꯤ ꯀ꯭ꯔꯤꯁꯤꯞꯀꯤꯁꯦ ꯍꯧꯖꯤꯛ ꯑꯟꯂꯤꯃꯤꯇꯦꯠ ꯑꯣꯏꯔꯦ ꯍꯥꯏꯒꯨꯝ ꯇꯧꯕꯅꯦꯕꯀꯣ ꯍꯥꯏꯗꯤ ꯑꯗꯨꯝ ꯄꯥꯏꯕ ꯌꯥꯏ ꯍꯥꯏꯒꯨꯝ ꯇꯧꯕꯅꯦꯕ
ꯑꯥ
ꯑꯗꯣ ꯑꯩ ꯔꯤꯁꯤꯞꯀꯤꯁꯦ ꯑꯗꯨꯝ ꯄꯥꯏꯕꯁꯦ ꯑꯗꯨꯝ ꯇꯔꯥ ꯍꯦꯜꯂꯦ ꯍꯥꯏꯇꯥꯔꯦ ꯇ꯭ꯔꯥꯅꯤꯊꯣꯏ ꯇ꯭ꯔꯥꯍꯨꯝꯗꯣꯏ ꯑꯗꯨꯃꯥꯢꯟ ꯁꯨꯔꯝꯃꯅꯤ
ꯅꯪꯅ ꯇꯧꯕꯩꯗꯤ
ꯑꯩꯅ ꯇꯧꯕꯩꯗꯤ ꯃꯔꯤꯃꯨꯛꯇ ꯉꯥꯏꯔꯤ ꯍꯥꯏꯕ
ꯑꯝ ꯊꯖꯤꯟꯉꯣꯗꯅ ꯑꯗꯨ ꯂꯩ ꯌꯥꯗ꯭ꯔꯦ ꯀꯣꯜ ꯇꯧꯕ ꯌꯥꯗ꯭ꯔꯦꯅ
ꯊꯥꯖꯤꯟꯕꯅꯦ ꯀꯩꯅꯣꯗꯣ ꯃꯦꯁꯦꯁ ꯍꯜꯂꯛꯇꯦꯅꯦꯍꯦ ꯑꯗꯨꯗꯩꯩ ꯑꯩꯅ ꯂꯣꯏ ꯀꯛꯊꯠꯄꯅꯤ ꯑꯌꯥꯕ ꯑꯃ ꯐꯪꯉꯦꯅ ꯑꯌꯥꯕꯗꯨ ꯇꯧꯔꯒꯦꯅ
ꯎꯝ ꯂꯣꯏꯔꯦ ꯍꯥꯏꯗꯤ ꯇꯥꯛꯁꯇꯤ ꯁꯦꯡꯅ ꯍꯥꯏꯔꯗꯤ ꯀꯩꯅꯣ ꯇꯧꯕꯅꯦꯕ ꯀꯣꯜ ꯇꯧꯕ ꯇꯧꯗꯕ ꯗꯔꯀꯥꯔ ꯇꯥꯗꯦ ꯍꯥꯏꯕ ꯇꯥꯛꯁꯇꯣ ꯑꯗꯨꯝ ꯐꯪꯕꯅꯦꯕ
ꯃꯥꯅꯦ ꯃꯥꯅꯦ
ꯃꯣꯏꯅ ꯇꯥꯛ ꯈꯥꯔꯤ ꯇꯥꯛꯁꯇꯣ ꯄꯥꯝꯃꯗꯤ ꯀꯣꯜ ꯇꯧ ꯍꯥꯏꯕ ꯃꯣꯏ ꯃꯣꯏꯅ ꯁꯨꯝ ꯁꯦꯝꯃꯤꯅꯦ ꯍꯥꯏꯕ ꯔꯨꯜꯁ ꯇꯣ
ꯃꯥꯅꯦ ꯃꯥꯅꯦ ꯍꯥꯏꯗꯤ ꯕꯦꯂꯤꯗꯦꯁꯟ ꯇꯥꯛꯁꯇꯥ ꯄꯩꯁꯥ ꯃꯌꯥꯝ ꯐꯪꯉꯦ ꯈꯪꯉꯦꯅ ꯃꯣꯏꯁꯨ
ꯍꯣꯏ ꯍꯣꯏ
ꯇꯥꯟꯆꯥꯔꯗꯤ ꯅꯪ ꯃꯣꯏꯅ ꯂꯣꯏ ꯍꯥꯡ ꯂꯩꯔꯝꯕ꯭ꯔꯥ ꯀꯩꯅꯣ ꯕꯦꯂꯤꯗꯦꯁꯟ ꯏꯁ ꯇ꯭ꯔꯥꯟꯁꯀ꯭ꯔꯤꯞꯁꯟ ꯀꯥꯏ ꯃꯊꯥ ꯌꯥꯝ ꯁꯥꯏ ꯆꯥꯛ ꯏꯁꯤꯡ ꯀꯩ ꯃꯊꯦꯜ ꯇꯧꯔꯒꯦ
ꯀ ꯀꯥꯡꯁꯣꯏ ꯇꯧꯔꯦ
ꯑꯍꯥꯎꯕꯅꯤꯅꯦ ꯑꯗꯨꯗꯤ ꯑꯩꯁ
ꯍꯥꯎꯋꯦ ꯍꯥꯎꯋꯦ ꯀꯥꯡꯁꯣꯏ ꯀꯥꯡꯁꯣꯏꯒ ꯀꯥꯡꯍꯧꯒ ꯊꯤ ꯆꯥꯅꯩ ꯚꯥꯏ
ꯆꯥꯅꯩ ꯆꯥꯅꯩ ꯀꯥꯡꯁꯣꯏ ꯑꯃ ꯀꯥꯡꯍꯧ ꯑꯃ ꯑꯆꯝꯕ ꯑꯃ ꯊꯥꯎ ꯑꯃ ꯌꯥꯝ ꯊꯤꯅ ꯃꯦꯠꯆꯤꯡ ꯑꯣꯏꯕ ꯀꯣꯝꯕꯣꯅꯦ
ꯏꯟꯖꯥꯡ ꯏꯟꯖꯥꯡ ꯀꯣꯝꯕꯣ ꯊꯤꯁꯤꯔꯣ
ꯀꯩ ꯀꯩ ꯏꯟꯖꯥꯡ
ꯎꯇꯤꯒ ꯎꯇꯤꯒ ꯎꯇꯤꯒ ꯈ꯭ꯋꯥꯏ ꯆꯥꯟꯅꯕ ꯀꯩꯅꯣ
ꯎꯇꯤꯒ ꯈ꯭ꯋꯥꯏ ꯆꯥꯟꯅꯕ
ꯎꯝ
ꯎꯇꯤ ꯒꯥ ꯈꯋꯥꯏ ꯆꯥꯟꯅꯕ ꯁꯦ
ꯕꯣꯔꯥ ꯑꯣꯏꯗꯣꯏꯅꯦ
ꯑꯣꯏꯗꯣꯏꯅꯦ ꯑꯣꯏꯗꯣꯏꯅꯦ ꯎꯇꯤꯒ ꯈ꯭ꯋꯥꯏ ꯆꯥꯟꯅꯕꯗꯤ ꯈꯦꯆꯔꯤꯅꯤ ꯀꯩꯅꯣ
ꯅꯠꯇꯦ ꯈꯦꯆꯔꯤ ꯆꯥꯛ ꯆꯥꯛ ꯑꯗꯨꯅ ꯇꯣꯉꯥꯟ ꯆꯠꯈ꯭ꯔꯦꯕ ꯍꯥꯏꯗꯤ ꯗꯤꯁꯀ ꯁꯥꯏꯠ ꯗꯤꯁꯀ ꯑꯣꯏꯗꯣꯏꯕ ꯑꯩꯅ ꯍꯥꯏꯗꯤ ꯎꯝ ꯀꯩꯅꯣ ꯌꯥꯎꯗꯕꯤꯗ ꯔꯥꯏꯁ ꯌꯥꯎꯗꯕꯤꯗ ꯎꯝ ꯗꯩ ꯀꯩꯅꯣ ꯈꯋ꯭ꯥꯏ ꯆꯥꯟꯅꯕꯗꯤ ꯌꯦꯟ ꯊꯣꯡꯕꯒ
ꯌꯦꯟ ꯊꯣꯡ ꯆꯥꯟꯅꯕꯗꯤ ꯑꯃꯦꯠꯄ꯫ ꯀꯂꯦꯖꯥ ꯃꯦꯠꯄ
ꯁꯂꯥꯗꯀ ꯆꯥꯅꯩ ꯚꯥꯏ
ꯑ ꯁꯂꯥꯗ
ꯂꯥꯟꯗꯅꯤ
ꯎꯝ
ꯑꯩ ꯃꯥꯏꯔꯦꯟ ꯊꯣꯡꯕꯒꯗꯤ
ꯃꯥꯏꯔꯦꯟ ꯊꯣꯡꯕꯒ
ꯎꯝ
ꯃꯥꯏꯔꯦꯟ ꯊꯣꯡꯕꯒ ꯑꯃꯦꯠꯄ ꯑꯃ ꯕꯣꯔꯥ ꯑꯃ ꯑꯗꯨꯝ ꯇꯧꯕ ꯌꯥꯏ
ꯃꯥꯏꯔꯦꯟ ꯊꯣꯡꯕꯒ ꯁꯤꯡꯖꯨꯒ ꯊꯤ ꯆꯥꯟꯅꯩ ꯚꯥꯏ
ꯀꯣꯠꯂꯥ ꯆꯥꯅꯕ ꯀꯥꯏꯌꯣ
ꯍꯣꯏ ꯁꯤꯡꯖꯨꯒ ꯊꯤ ꯆꯥꯅꯕꯅꯤ
ꯎꯝ ꯎꯝ ꯉꯥ ꯊꯣꯡꯕꯗꯤ
ꯑꯩꯁ ꯉꯥ ꯊꯣꯡꯕꯗꯤ ꯉꯥ ꯊꯣꯡꯕꯖꯨ ꯑꯗꯨꯝ ꯁꯤꯡꯖꯨ ꯑꯃ ꯍꯥꯞꯄ ꯌꯥꯏ ꯑꯗꯒꯤ ꯁꯤꯡꯖꯨ ꯍꯥꯏꯖꯦ ꯊꯕꯤ ꯁꯤꯡꯖꯨꯒꯨꯝꯕ ꯍꯥꯞꯄ ꯑꯗꯨꯝ ꯐꯖ ꯑꯗꯨꯝ ꯍꯥꯎꯏ
ꯑꯗꯩ ꯔꯨꯜꯖꯦ ꯔꯨꯜꯖꯦ ꯑꯩ ꯍꯥꯏꯔꯛ ꯀꯦꯕ ꯔꯨꯜꯖꯦ ꯑꯩ ꯍꯥꯏꯔꯛꯀꯦꯕ ꯑꯥ ꯁꯤꯖꯤꯟꯅꯒꯔꯕ ꯁꯤꯖꯤꯟꯅꯒꯔꯕ ꯁꯥꯏꯠ ꯗꯤꯁꯇꯤ ꯁꯤꯖꯤꯟꯅꯕ ꯌꯥꯔꯣꯏꯗꯣꯏꯅꯦꯕ꯫
ꯑꯣꯀꯦ ꯑꯣꯀꯦ ꯇꯧꯖꯤ ꯇꯧꯔꯖꯤ꯫
ꯑꯗꯨ ꯑꯣꯏꯇꯥꯔꯗꯤ ꯅꯪ ꯍꯥꯏꯔꯛꯑꯣꯅꯦ
ꯏꯔꯣꯟꯕ
ꯑꯁ
ꯆꯨꯨꯝꯃꯤ ꯆꯨꯝꯃꯤ꯫
ꯅꯪ ꯍꯪꯉꯨꯅꯦ
ꯑꯩ ꯍꯪꯉꯣ ꯍꯥꯏꯔꯣ
ꯍꯣꯏ
ꯉꯥꯅꯨ ꯊꯣꯡꯕꯒ ꯀꯩꯒ ꯆꯥꯅꯩ
ꯍꯝ ꯄꯥꯏꯅꯕꯒ ꯍꯥꯏ
ꯀꯠꯂꯦꯍꯦ
ꯆꯥꯟꯗꯦ ꯍꯥꯏꯒꯦ ꯍꯥꯏꯔꯣ ꯅꯪ
ꯆꯥꯅꯩ ꯆꯥꯅꯩ
ꯊꯤ ꯆꯥꯅꯩ ꯊꯤ ꯆꯥꯅꯩ
ꯆꯥꯅꯩ ꯆꯥꯅꯩ꯫ ꯑꯥꯏ ꯀꯩꯅꯣ ꯔꯥꯝꯔꯩ ꯍꯥꯏꯕꯔꯥ ꯀꯩꯅꯣꯃ ꯑꯅꯧꯕ ꯂꯣꯀꯦꯁꯟ ꯑꯃ ꯆꯥꯗꯣꯡ ꯂꯣꯝꯗ ꯊꯣꯛ ꯇꯥꯏꯅꯦ
ꯑꯗꯨꯗꯣ ꯑꯩ ꯑꯗꯨꯗꯣ ꯆꯠꯂꯨꯖꯦ ꯑꯩ ꯍꯥꯏ ꯂꯩꯅꯦ ꯑꯩ ꯏꯃꯥꯟꯅꯕ ꯃꯌꯥꯝꯗ ꯑꯩ ꯃꯐꯝ ꯈꯪꯗꯦꯕ
ꯎꯝ ꯑꯗꯨꯗꯣ ꯍꯥꯏꯗꯤ ꯑꯥ ꯑꯦꯔꯤꯌꯥꯗꯣ ꯔꯦꯠꯖꯣꯟ ꯑꯦꯔꯤꯌꯥ ꯅꯛꯏ ꯈꯣꯠꯂꯤꯒ ꯌꯥꯝ ꯇꯧꯌꯦ ꯍꯥꯏꯌꯦ ꯑꯗꯣ ꯀꯃꯥꯏꯅ ꯇꯧꯏꯅꯣ ꯈꯪꯗꯦꯁꯤ ꯑꯁꯦꯡꯕ ꯑꯃ ꯈꯪꯗꯦ ꯑꯗꯣ ꯃꯤꯗꯤ ꯌꯥꯝ ꯆꯠꯅꯩ
ꯑꯗꯨ ꯂꯝꯕꯤ ꯈꯪꯉ꯭ꯔꯗꯤ ꯐꯩꯑꯕ
ꯎꯝ
ꯂꯝꯕꯤ ꯈꯪꯗ꯭ꯔꯗꯤ ꯐꯔꯛ ꯇꯥꯏ ꯑꯗꯨꯏ ꯑꯩꯅ ꯏꯃꯥꯟꯅꯕꯒ ꯍꯥꯟꯅ ꯆꯠꯂꯨꯔꯒ ꯑꯃꯨꯛ ꯅꯨꯄꯤꯒ ꯆꯠꯀꯦ ꯇꯧꯕꯅꯦꯕ
ꯎꯝ
ꯏꯃꯥꯟꯅꯕ ꯉꯥꯛꯇ ꯊꯣꯛꯎꯕ ꯐꯩꯅ
ꯃꯥꯅꯦ ꯃꯥꯅꯦ
ꯂꯝꯕꯤ ꯈꯪꯉꯗꯤ ꯂꯥꯏꯑꯕ ꯅꯠꯇꯗꯤ ꯃꯦꯟ ꯔꯣꯗ ꯑꯣꯏꯗꯕꯅꯤꯅ ꯐꯔꯛ ꯇꯥꯛꯑꯦꯕ
ꯃꯥꯅꯦ ꯃꯦꯟ ꯔꯣꯗꯁꯨ ꯅꯠꯇꯦ ꯀꯔꯝ ꯆꯦꯟꯅꯤ ꯈꯪꯄꯣꯠꯇꯦ
ꯅꯍꯥꯟꯃꯨꯛ ꯅꯍꯥꯟꯃꯨꯛ ꯑꯃ ꯐꯥꯝ ꯍꯥꯎꯁ ꯐꯥꯝ ꯀꯦꯐꯦ ꯌꯥꯎꯕꯔ ꯀꯩꯅꯣꯝ ꯑꯃ ꯊꯤꯕ ꯆꯠꯂꯤꯅꯦ
ꯖꯦꯗꯤꯀꯥ ꯑꯩꯈꫭꯏꯕꯥꯅꯤ ꯑꯥ ꯌꯧꯁꯜꯂꯛꯄꯤꯅꯦꯃꯤ
ꯂꯕꯤ ꯍꯦꯟꯗꯣꯛ ꯑꯝꯃꯤꯔꯕ
ꯍꯣꯏ ꯑꯥ ꯆꯤꯡꯂꯛ ꯊꯣꯛꯒꯠꯂꯛꯄꯤꯅꯦꯕ ꯑꯁ ꯄꯥꯈꯠꯂꯛꯇꯅ ꯑꯃꯨꯛ ꯍꯜꯂꯛꯑꯦꯉꯣ ꯨ
ꯅꯣꯏ ꯀꯨꯀꯤ ꯂꯝꯕꯤ ꯌꯧꯒꯦ ꯇꯧꯋꯦ ꯒꯨꯒꯜ ꯃꯦꯞ ꯒꯨꯒꯜ ꯃꯦꯞ ꯐꯣꯂꯣ ꯇꯧꯕ꯭ꯔꯕ
ꯍꯣꯏ ꯁꯨꯡꯌꯧ‌ ꯌꯧ ꯅꯥꯏꯗ꯭ꯔꯦ ꯍꯥꯏ ꯁꯨꯝ ꯀꯣꯏꯔ ꯀꯣꯔꯔ ꯁꯨꯝ ꯆꯤꯡ ꯆꯤꯡꯗ ꯑꯣꯏꯅ ꯊꯣꯛꯒꯠꯂꯛꯄꯅꯦ ꯑꯗꯨꯗꯩꯗꯤ ꯁꯤꯗꯤ ꯌꯥꯝ ꯐꯔꯛ ꯇꯥꯗꯧ ꯃꯥꯜꯂꯦꯅ ꯑꯃꯨꯛ ꯃꯥ ꯃꯥꯅ ꯊꯤꯔꯒ ꯃꯥꯅ ꯍꯥꯏꯔꯛꯄꯅꯦꯕ ꯃꯦꯞꯁꯦ ꯑꯩꯅ ꯑꯃꯨꯛ ꯊꯤꯔꯦ ꯑꯗꯨꯒ ꯀꯥꯟꯗꯨꯗ ꯑꯥꯗ ꯂꯩ ꯂꯩꯔꯝꯃꯦ ꯑꯗꯨ ꯑꯃꯨꯛ ꯃꯅꯤꯡ ꯍꯜꯂ ꯆꯠꯂꯦ
ꯑꯗꯨꯕꯨꯗꯤ ꯀꯩꯅꯣꯅ ꯇꯧꯕꯅꯦ ꯅꯨꯄꯤꯖꯤꯡꯖꯦ ꯃꯦꯞ ꯈꯇꯪ ꯁꯤꯟꯅꯕ ꯍꯩꯇꯕꯅꯦ
ꯃꯦꯞ ꯌꯦꯡꯕ ꯁꫭꯌꯥꯎꯔꯕꯤ
ꯁꯣꯏꯕꯅꯦ ꯁꯣꯏꯕꯅꯦ ꯑꯩꯈꯣꯏꯗꯤ ꯈꯤꯇꯪ ꯀꯩꯅꯣ ꯂꯝꯕꯤꯖꯦ ꯈꯤꯇꯪ ꯀꯩꯅꯣ ꯇꯧꯔꯛꯄꯒ ꯁꯤ ꯃꯦꯞꯁꯦ ꯁꯣꯏꯕ ꯃꯥꯜꯂꯦꯅꯦ‌ ꯗꯛ ꯑꯗꯨꯝ ꯍꯟꯇꯣꯛꯑꯒ ꯅꯧꯅ ꯑꯃꯨꯛ‌ ꯆꯪꯉꯤꯗꯅ ꯍꯥꯏꯗꯤ
ꯐꯗꯤ ꯑꯩꯈꯣꯏꯗꯤ ꯅꯪ‌‌ ꯃꯦꯞ ꯀꯃꯥꯏꯅ ꯌꯦꯡꯉꯤ ꯆꯤꯡꯖꯤꯜꯂ ꯌꯦꯡꯕ ꯆꯤꯡꯊꯣꯛꯑꯌꯦꯡꯕ꯭ꯔ
ꯑꯩ ꯆꯤꯡꯊꯣꯛꯑ ꯌꯦꯡꯉꯦ ꯑꯗꯨꯒ ꯑꯗꯨꯝ ꯂꯝꯕꯤ ꯆꯨꯝꯃꯦ ꯍꯥꯏꯇꯥꯥꯔꯒꯗꯤ ꯑꯗꯨꯝ ꯃꯊꯟꯇ ꯑꯗꯨꯝ ꯊꯥꯕ
ꯃꯣꯏꯗꯤ ꯑꯔꯣꯏꯕꯤ ꯆꯤꯡꯖꯤꯜꯂꯒ ꯌꯦꯛꯈꯠꯂꯒ ꯆꯠꯄꯅꯦꯕ ꯑꯗꯨꯗꯅꯦꯕ ꯃꫭꯏꯅ ꯉꯥꯎꯋꯤꯗꯣ ꯒꯨꯒꯜ ꯃꯦꯞꯁꯨꯅꯦ ꯈꯪꯕ꯭ꯔꯥ ꯂꯥꯜꯂꯦ ꯍꯥꯏꯗꯕꯅꯦꯕ ꯈꯪꯕ꯭ꯔꯥ
ꯍꯥꯏꯗꯕꯅꯦ ꯍꯥꯏꯗꯕꯅꯦ ꯑꯗꯨꯝ ꯂꯝꯕꯤꯗꯣ ꯍꯦꯟꯗꯣꯛꯈ꯭ꯔꯗꯤ ꯑꯗꯨꯝ ꯂꯩꯔ ꯂꯥꯛꯎ ꯁꯨꯝ ꯀꯟꯗꯤ ꯆꯠꯂꯨ ꯑꯗꯨꯝ
ꯍꯣꯏ ꯍꯦꯟꯗꯣꯛꯈꯔꯗꯤ ꯑꯗꯨꯝ ꯀꯣꯏꯊꯣꯛꯑꯒ ꯃꯥꯅ ꯂꯝꯕꯤ ꯑꯇꯥꯕꯝ ꯇꯥꯛꯁꯜꯂꯛꯄꯅꯦ
ꯑꯗꯨꯅꯦ ꯍꯥꯏꯖꯦ
ꯑꯗꯨꯗ ꯑꯩꯩꯅ ꯒꯨꯒꯜ ꯃꯦꯞꯁꯦ
ꯔꯥꯝꯔꯩꯗꯣꯝ ꯆꯠꯅꯤꯡꯉꯦ ꯆꯥꯗꯣꯡꯗꯤ ꯆꯠꯂꯝꯃꯅꯤꯗ
ꯆꯠ ꯆꯠ ꯔꯥꯝꯔꯩ ꯆꯧꯎꯖꯤ ꯔꯥꯝꯔꯩ ꯌꯥꯏ ꯑꯗꯩ ꯃꯐꯝ ꯐꯖꯥꯕ ꯐꯖꯥꯕ ꯉꯔꯥꯡ ꯌꯥꯝ ꯊꯦꯡꯅꯩ ꯑꯩ
ꯎꯝ
ꯑꯗꯨ ꯆꯠꯂꯨ ꯌꯥꯏ ꯆꯠꯇꯔꯤ ꯑꯗꯨꯗꯤ
ꯑꯗꯨ ꯑꯗꯨ ꯆꯠꯅꯤꯡꯗꯕ꯭ꯔꯥ
ꯌꯥꯏ ꯕꯥꯏ ꯐꯖꯔꯗꯤ ꯌꯥꯏ ꯆꯠꯄ
ꯏꯁꯤꯡ ꯉꯥꯛꯇꯅꯦ ꯑꯗꯨꯅ ꯑꯃꯨꯛ
ꯌꯦꯡꯉꯨꯖꯦ ꯌꯥꯏ ꯔꯝꯔꯩꯗꯤ ꯃꯤꯗꯤ ꯃꯤꯗꯤ ꯃꯌꯥꯝ ꯂꯩꯔꯝꯅꯤꯉꯣ
ꯑꯗꯨꯅꯦ ꯏꯁꯤꯡ ꯃꯄꯥꯟꯒꯗꯥ ꯔꯝꯔꯩꯖꯦ ꯂꯣꯀꯦꯁꯟꯖꯦ ꯀꯩꯅꯣꯅꯤꯗ ꯁꯦꯡꯅ ꯍꯥꯏꯔꯗꯤ ꯆꯥꯗꯣꯡꯗꯒꯤ ꯏꯁꯤꯡꯗ ꯗꯥꯏꯔꯦꯛ ꯆꯠꯄ ꯌꯥꯏꯕ ꯈꯪꯕꯔ
ꯎꯝ
ꯑꯗꯨꯒ ꯀꯩꯅꯣ ꯇꯧꯕ ꯋꯥꯅꯤ ꯑꯥ ꯏꯁꯤꯡ ꯃꯄꯥꯟ ꯉꯥꯛꯇꯅꯦꯕ
ꯃꯥꯅꯦ ꯃꯥꯅꯦ ꯑꯃ ꯏꯁꯤꯡ ꯑꯃ ꯂꯩꯕꯗꫭ ꯑꯣꯏꯗꫭꯏꯅꯦꯕ ꯄꯨꯈꯔꯤ ꯑꯃ
ꯃꯥꯅꯦ ꯃꯥꯅꯦ ꯎꯝ ꯃꯣꯏꯗꯣ ꯀꯩꯅꯣ ꯆꯥꯗꯣꯡꯒꯤꯗꯣ ꯂꯦꯛꯃꯛ ꯍꯥꯏꯕꯖꯨ ꯌꯥꯔꯣꯏꯗꯣꯏꯅꯤꯅꯦ ꯃꯣꯏꯗꯣ ꯈꯪꯗꯦꯗ ꯂꯦꯛ ꯆꯤꯡꯗꯣꯏꯔꯥ ꯗꯥꯝꯒꯤ ꯆꯤꯡꯗꯣꯏꯔꯥ ꯈꯪꯗꯦꯕ ꯑꯩꯖꯨ
ꯍꯣꯏ ꯒꯤꯌꯥꯟ ꯇꯥꯗꯦ ꯆꯠꯂ ꯈꯪꯕꯗꯨꯅꯤ
ꯃꯥꯏ ꯈꯥꯎꯕꯨꯝ ꯆꯠꯍꯧꯕ꯭ꯔꯣ
ꯀꯦꯕ
ꯈꯧꯄꯨꯝ ꯈꯧꯄꯨꯝ
ꯆꯂꯦ ꯆꯂꯦ ꯈꯥꯎꯕꯨꯝ ꯆꯂꯦ
ꯎꯝ ꯀꯌꯥꯔꯛ ꯆꯜꯍꯧꯋꯦ
ꯑꯃꯨꯛꯇꯪꯅꯤꯗ
ꯎꯍꯨꯝ ꯑꯩꯖꯨ ꯑꯃꯨꯛꯇꯪ ꯆꯠꯍꯧꯋꯤ
ꯑꯃ ꯀꯩꯕ ꯂꯩ ꯂꯩꯇꯥꯟ ꯍꯥꯏꯕ꯭ꯔ ꯀꯩꯅꯣ ꯈꯪꯕ꯭ꯔ
ꯂꯩꯇꯥꯟꯗꯤ ꯂꯩꯇꯥꯟꯗꯤꯇ ꯑꯥ ꯀ ꯀꯥꯏꯋꯥꯏꯗꯅꯣ ꯑꯝꯇ ꯍꯥꯏꯔꯣꯅꯦ ꯑꯩꯖꯦ ꯚꯥꯕ ꯑꯣꯏꯗ꯭ꯔꯦ
ꯑꯁꯣꯝ ꯀꯩꯅꯣꯔꯣꯝꯗ ꯁꯦꯡꯃꯥꯏꯔꯣꯝꯗ ꯀꯩꯅꯣ
ꯑꯣ ꯂꯩꯇꯥꯟꯗꯥꯝꯒ ꯍꯥꯥꯏꯅꯕꯗꯨꯔꯣ ꯀꯩꯅꯣ
ꯂꯩꯇꯥꯟ ꯑꯃ ꯁꯦꯛꯃꯥꯏ ꯁꯦꯛꯃꯥꯏ ꯇꯨꯔꯦꯜꯒꯤꯗꯥꯏꯞ ꯇꯧꯔꯒ ꯂꯩꯕꯗꯣ ꯑꯃ
ꯑꯣ ꯑꯣ ꯑꯣ ꯑꯗꯨꯗꯤ ꯑꯗꯨ ꯗꯥꯏꯔꯦꯛ ꯑꯣꯏꯅꯗꯤ ꯆꯠꯇ꯭ꯔꯤꯕꯀꯣ ꯑꯗꯨꯒ ꯑꯗꯨꯗꯩ ꯍꯦꯟꯒꯠꯂꯒ ꯍꯟꯗꯛ ꯑꯥ ꯔꯦꯠ ꯖꯣꯟ ꯃꯅꯥꯛ ꯑꯦꯔꯤꯌꯥ ꯂ ꯁꯦꯛꯃꯥꯏꯗꯤ ꯆꯤꯡꯕꯀꯣ ꯔꯦꯖꯣꯟ ꯑꯦꯔꯤꯌꯥ ꯐꯦꯠ ꯍꯥꯏꯗꯤ ꯃꯣꯏ ꯀꯩ ꯀꯥꯡꯄꯣꯛꯄꯤ ꯀꯩꯀꯥ ꯅꯛꯅꯕ꯭ꯔꯥ ꯈꯪꯗꯦ ꯑꯗꯥꯏꯗ ꯃꯆꯥꯛ ꯆꯥꯅꯕ ꯑꯃ ꯆꯠꯂꯨꯏꯌꯦ
ꯎꯝ ꯑꯗꯨ ꯂꯩꯇꯥꯝꯗꯨꯖꯨ ꯅꯨꯡꯉꯥꯏꯕꯅꯦ ꯄꯨꯟꯕꯩ
ꯎꯝ ꯑꯁ ꯂꯣꯏꯔꯦꯕꯨ ꯃꯣꯏ ꯆꯥꯛ ꯆꯥꯅꯐꯝꯗꯣ ꯃꯣꯏ ꯐꯥꯔꯝ ꯍꯥꯎꯁꯇꯣ ꯅꯣꯡ ꯀꯩꯅꯣ ꯀꯨꯀꯤꯅ ꯀꯥꯄꯛꯄꯩ ꯄꯥꯟꯕꯩ ꯅꯣꯡꯃꯩ ꯃꯈꯨꯟꯅꯦ ꯀꯥꯏꯅ ꯃꯣꯏ ꯖꯤꯡꯒ ꯃꯌꯥꯝ ꯂꯧ ꯍꯨꯠꯄ ꯃꯌꯥꯝꯗꯣ ꯎꯠꯂꯑꯦ ꯑꯩꯅ ꯅꯪ ꯑꯩꯈꯣꯏ ꯆꯥꯛ ꯆꯥꯕꯖꯦ ꯄꯨꯨꯏꯖꯦ ꯑꯈꯣꯏ ꯍꯥꯠꯂꯒꯦ ꯄꯨꯏꯔꯥ ꯍꯥꯏꯕ ꯑꯩꯅ
ꯅꯣꯡꯃꯩ ꯃꯈꯨꯟꯅꯤꯒꯥꯏ ꯎꯁꯤꯜꯂꯑꯦ ꯍꯥꯏꯕ
ꯃꯣꯏ ꯄꯨꯕꯤꯌꯦꯡꯉꯩ ꯅꯣꯡꯃꯩ ꯗꯨꯝ
ꯀꯨꯀꯤꯔꯣ
ꯃꯣꯏ ꯅꯣꯡꯃꯩ ꯂꯣꯏ ꯂꯩꯗ
ꯂꯩꯕꯅꯦ ꯃꯣꯏꯗꯤ
ꯈꯣꯏꯗꯪꯅꯦ ꯅꯣꯡꯃꯩ ꯂꯩꯇ꯭ꯔꯤꯁꯤ
ꯃꯥꯅꯦ ꯃꯤ ꯄꯥꯡꯒꯜꯖꯨ ꯅꯣꯡꯃꯩ ꯃꯔꯨꯞ ꯇꯧꯏ ꯑꯗꯩꯩ ꯇ꯭ꯔꯥꯏꯕꯦꯜꯒꯤꯗꯤ ꯑꯗꯨꯝ ꯍꯥꯏꯗꯤ ꯂꯩꯗꯅ ꯃꯣꯏꯗꯤ ꯗꯨꯝ ꯍꯟꯗ ꯍꯥꯏꯗꯤ ꯃꯣꯏꯗꯤ ꯑꯥ ꯁꯥ ꯍꯥꯠꯄ ꯈꯣꯠꯄ ꯌꯥꯏꯗꯅ ꯕꯦꯌꯔꯒꯨꯝꯕ ꯈꯔ ꯑꯃ ꯌꯨꯁ ꯇꯧ ꯌꯥꯕꯅꯤꯅ ꯑꯗꯨꯗꯤ ꯅꯣꯡꯃꯩꯗ ꯑꯗꯨꯝ ꯍꯥꯏꯗꯤ ꯕꯦꯌꯔꯒꯨꯝꯕꯖꯨ ꯑꯗꯨꯝ ꯌꯨꯁ ꯇꯧ ꯂꯩꯔꯃꯤꯅ ꯑꯍꯦꯟꯕ ꯍꯥꯏꯗꯤ ꯈꯣꯏꯖꯨ ꯒꯥꯔꯤ ꯃꯆꯥ ꯑꯗꯨꯝ ꯊꯧ ꯂꯩꯔꯒꯒ ꯒꯥꯔꯤ ꯑꯍꯦꯟꯕ ꯄꯥꯝꯃꯤꯅ ꯃꯣꯏ ꯗꯨꯃꯥꯏꯅ ꯃꯣꯏ ꯅꯣꯡꯃꯩ ꯑꯃꯗ ꯑꯗꯨꯝ ꯁꯤꯖꯤꯟꯅ ꯂꯩꯔꯃꯤꯅ ꯅꯣꯡꯃꯩ ꯑꯍꯦꯟꯕ ꯄꯥꯝꯃꯛꯏꯗꯅ ꯑꯗꯨꯒꯨꯝꯕꯅꯤꯗ
ꯃꯔꯥꯛ ꯃꯥ ꯌꯨꯝꯊꯣꯡ ꯈꯨꯗꯤꯡ ꯅꯣꯡꯃꯩ ꯌꯦꯡꯅꯤ ꯇꯧꯕꯗꯣ ꯈꯪꯕ꯭ꯔꯥ
ꯍꯣ ꯍꯣ ꯍꯣꯏ
ꯊꯤ ꯆꯒꯅ ꯋꯥꯅꯦ
ꯏꯔꯥꯡꯅ ꯌꯥꯔꯛꯇꯕꯩꯅꯤ ꯅꯠꯇ꯭ꯔꯥ
ꯍꯣꯏ ꯍꯣꯔꯦꯟꯗꯤ ꯅꯨꯡꯉꯥꯏꯗꯣꯔꯦꯍꯦ ꯃꯦꯠꯁ ꯇꯤ
ꯀꯔꯤ
ꯅꯣꯔ ꯅꯣꯔꯋꯦ ꯒ ꯐ꯭ꯔꯥꯟꯁ ꯀ ꯐ꯭ꯔꯥꯟꯁꯨ ꯂꯩ ꯅꯣꯔꯋꯦꯁꯨ ꯂꯩ꯫
ꯅꯠꯇꯦ ꯅꯣꯔꯋꯦꯒ ꯀꯩ ꯀꯩ ꯂꯝꯒꯅꯣꯕ ꯫
ꯅꯣꯔꯋꯦꯒꯥ ꯀꯅꯥꯒꯅꯣ ꯀꯥꯎꯒꯔ꯭ꯦ ꯫ ꯂꯝꯗꯣ ꯑꯃꯃꯤꯡ ꯑꯁꯣꯟꯕ ꯑꯝꯗꯤ ꯑꯣꯏꯕꯅꯤ ꯫
ꯑꯣ ꯑꯣ ꯍꯥꯥ
ꯏꯀꯋ꯭ꯥꯗꯣꯔꯒꯔꯥ ꯅꯣꯔꯋꯦꯒ ꯏꯀꯋ꯭ꯥꯗꯣꯔꯒꯔꯥ ꯐ꯭ꯔꯥꯟꯁꯀ ꯁ꯭ꯋꯤꯗꯦꯟꯒꯔꯥ ꯀꯩꯅꯣꯝ ꯑꯣꯏꯕꯅꯤ ꯫
ꯑꯣ ꯁ꯭ꯋꯤꯗꯦꯟꯒ ꯐ꯭ꯔꯥꯟꯁꯀꯗꯤ ꯐ꯭ꯔꯥꯟꯁꯅ ꯑꯗꯨꯝ ꯈꯪꯗꯦꯗ ꯑꯩꯗꯤ ꯫ ꯑꯑ ꯐ꯭ꯔꯥꯟꯁꯅꯕꯨꯠ ꯃꯥꯅꯦ ꯍꯧꯖꯤꯛꯀꯥꯟ ꯫ ꯄ꯭ꯔꯤꯗꯤꯛ ꯇꯧ ꯉꯝꯗꯦ ꯖꯔꯃꯅꯤ ꯂꯩꯍꯧꯔꯤꯗꯨ ꯑꯩꯟ ꯅꯣꯛꯅꯤꯡꯉꯤꯖꯦ ꯌꯥꯝ ꯫
ꯄꯣꯠꯇꯤ ꯀꯩꯅꯣ ꯇꯧꯋꯦꯕ ꯄꯦꯅꯥꯜꯇꯤ ꯇꯥꯒꯔ꯭ꯗꯤꯅꯦ ꯫ ꯄꯦꯅꯥꯜꯇꯤ ꯇꯥꯒꯔ꯭ꯗꯤ ꯄꯣꯠꯁꯦ ꯍꯥꯏ ꯉꯝꯗ꯭ꯔꯦꯕ ꯀꯅꯥ ꯀꯅꯤꯁꯦ ꯫
ꯃꯥꯅꯦ
ꯒꯣꯜ ꯀꯤꯞꯄꯔꯒꯤ ꯃꯈꯨꯠꯇ ꯂꯩꯒꯔ꯭ꯦꯕ ꯄꯦꯅꯥꯜꯇꯤ ꯌꯧꯒꯔ꯭ꯗꯤ ꯫ ꯑꯗꯨꯅ ꯃꯤ ꯍꯨꯖꯤꯛ ꯇꯧꯅꯩꯖꯦ ꯑꯟꯗꯔ ꯗꯣꯛꯁꯤꯡꯉꯩꯁꯤꯅ ꯈꯥꯡꯉꯒ ꯁꯥꯟꯅꯔꯤꯅꯦ ꯑꯔꯣꯏꯕꯤ꯫
ꯃꯥꯅꯦ ꯃꯥꯅꯦ ꯀꯩꯅꯣ ꯇꯧꯔꯤꯖꯤꯗꯤ ꯃꯃꯥꯡꯖꯨ ꯑꯥꯔꯖꯦꯟꯇꯤꯅꯥ ꯂꯧꯋꯤꯗꯨꯝ ꯃꯤ ꯐ꯭ꯔꯥꯟꯁ ꯊꯤꯟ ꯂꯤꯡꯉꯤꯅꯤ ꯀꯩꯅꯣ ꯃꯃꯥꯡꯖꯨ ꯫ ꯎꯝ ꯄꯦꯅꯥꯟꯇꯤ ꯄꯦꯅꯥꯜꯇꯤ ꯇꯥꯒꯤꯕꯩ ꯎꯄꯥꯏ ꯂꯩꯇꯕꯩꯅꯦ꯫
ꯄꯦꯅꯥꯜꯇꯤ ꯇꯥꯒꯤꯕꯩꯅꯦ ꯍꯥꯏꯕ ꯀꯤꯞꯄꯔꯗ ꯆꯠꯈꯤꯕꯩꯅꯦ ꯍꯥꯏꯕ ꯁ꯭ꯀꯤꯜꯗꯣ꯫
ꯃꯥꯅꯦ ꯃꯥꯅꯦ
ꯀꯗꯤ ꯀꯤꯄꯔꯒꯤ ꯃꯈꯨꯠꯇ ꯂꯩꯌꯦꯕ꯫
ꯂꯩ ꯂꯩ
ꯑꯥ ꯃꯣꯏ ꯐ꯭ꯔꯥꯟꯁꯀꯤ ꯐ꯭ꯔꯥꯟꯁꯀꯤ ꯀꯤꯞꯄꯔꯗꯨꯗꯩꯗꯤ ꯑꯥꯔꯖꯦꯟꯇꯤꯅꯥ ꯀꯤꯞꯄꯔꯅ ꯍꯩꯕ ꯍꯦꯟꯕꯩꯅꯦꯕ ꯀꯥꯏꯗꯣ꯫
ꯃꯥꯅꯦ ꯃꯥꯅꯦ
ꯉꯔꯥꯡꯒꯤ ꯀꯩꯅꯣꯗꯨꯁꯨ ꯖꯔꯃꯅꯤ ꯄꯣꯏꯗꯨꯁꯨ꯫ ꯃꯣꯏꯒꯤ ꯀꯩꯅꯣꯒꯤ ꯄ꯭ꯔꯣꯒꯣꯒꯤ꯫ ꯄ꯭ꯔꯣꯒꯥꯎꯒꯤ ꯀꯩꯅꯣꯗꯨꯅ ꯀꯤꯞꯄꯔꯗ ꯍꯩꯕ ꯍꯦꯟꯕꯩꯅꯦꯕ ꯖꯔꯃꯅꯤꯗꯩ ꯫
ꯑꯗꯨ ꯀꯥ ꯄꯦꯅꯥꯜꯇꯤꯒꯨꯝꯕꯖꯤꯗꯤ ꯑꯌꯥꯝꯕꯅ ꯂꯛꯀꯤ ꯐꯤꯕꯝꯗ ꯂꯩꯗ꯫
ꯃꯥꯅꯦ ꯂꯛꯅꯦ ꯊꯤꯂꯛꯅꯦ ꯚꯥꯏ ꯄꯦꯅꯥꯜꯇꯤꯖꯤꯗꯤ꯫ ꯔꯥꯏꯠ ꯀꯥꯎꯔꯛꯀꯗ꯭ꯔꯥ ꯂꯦꯐ ꯀꯥꯎꯔꯛꯀꯗ꯭ꯔꯥ ꯑꯃ ꯀꯩꯅꯣꯖꯦ ꯫ ꯀꯤꯞꯄꯔꯗꯨꯖꯨ ꯍꯥꯟꯅ ꯍꯥꯟꯅ ꯆꯨꯁ ꯇꯗꯣꯏꯅꯦ ꯃꯥꯏ ꯑꯄꯥꯝꯕꯖꯨ ꯂꯦꯞ ꯆꯨꯁ ꯇꯧꯗꯣꯏꯅꯦꯕ ꯀꯤꯞꯄꯔꯗꯨꯅ꯫ ꯑꯗꯩꯗꯤ ꯑꯃ ꯀꯥꯎꯔꯛꯇꯣꯏ ꯃꯤꯗꯨꯁꯨ ꯂꯦꯞ ꯆꯨꯁ ꯇꯧꯗꯣꯏꯅꯦꯕ꯫